ꯑꯨꯞ ꯑꯩꯅ ꯉꯥꯡꯂꯤꯕꯁꯤ ꯃꯌꯦꯛ ꯁꯦꯡꯅ ꯑꯗꯨꯝ ꯇꯥꯕꯤꯕ꯭ꯔꯥ ꯑꯩꯗꯣ ꯐꯣꯟ ꯄꯥꯏꯔꯛꯄꯗꯣ ꯈꯣꯟꯖꯦꯜ ꯌꯥꯝ ꯊꯣꯛꯂꯛꯈ꯭ꯔꯗꯤ ꯄꯥꯏꯖꯗꯕꯅꯤꯅ ꯑꯩꯗ‌ꯣ ꯁꯣꯝꯗ ꯄꯣꯠ ꯑꯃ ꯊꯤꯗ ꯆꯪꯂꯨꯕ ꯍꯥꯏꯇꯥꯥꯔꯦꯅꯦ ꯑꯗꯣ ꯃꯈꯣꯟ ꯈꯤꯇꯪ ꯊꯣꯛꯍꯟꯖꯔꯛꯀꯦ ꯑ ꯃꯔꯨꯞ ꯋꯥ ꯉꯥꯡꯕꯤꯔꯛꯀꯦ ꯑꯣ ꯌꯥꯏꯌ‌ꯦ ꯌꯥꯏꯌ‌ꯦ ꯃꯔꯨꯞ ꯍꯥꯏꯕꯤꯔꯛꯑꯣ
ꯑꯥ ꯊꯕꯛꯀꯥ ꯆꯤꯟꯕꯔ‌ꯣ ꯍꯧꯖꯤꯛꯁꯤꯕꯨ ꯋꯥꯔꯤ ꯋꯥꯇꯥꯏ ꯇꯧꯕ ꯌꯥꯒꯗ꯭ꯔ‌ꯣ
ꯑ ꯃꯔꯨꯞ ꯊꯕꯛ ꯀꯔꯤꯁꯨ ꯊ‌ꯣꯏꯗꯣꯛꯄ ꯆꯤꯟꯕ ꯂꯩꯖꯗꯦ ꯑ ꯑꯩꯅ ꯇꯧꯖꯔꯝꯂꯤꯕꯗꯤ ꯍꯥꯏꯕꯗꯤ ꯑꯩꯅ ꯊꯥꯔꯨꯔꯤꯕ ꯈꯣꯠꯂꯨꯔꯤꯕ ꯑꯁꯣꯏꯕ ꯌꯥꯎꯈꯤꯕꯁꯤꯡ ꯑꯗꯨ ꯁꯦꯝꯗꯣꯛꯄ ꯌꯥꯅꯕꯒꯤꯗꯃꯛꯇ ꯑꯩꯁꯨ ꯏꯁꯇꯠꯆꯔ ꯊꯤꯕ ꯊꯣꯛꯆꯔꯛꯄꯅꯤ ꯑꯗꯨꯕꯨ ꯐꯪꯗ꯭ꯔꯦ
ꯀꯔꯤ ꯀꯔꯤ ꯃꯇ‌ꯦꯜꯒꯗꯤ ꯂꯧꯈꯠꯄꯤꯔꯒꯦ ꯉꯁꯤꯁꯤꯕꯨ
ꯑ ꯉꯁꯤꯁ‌ꯦ ꯃꯔꯨꯞ ꯋꯥꯕꯒ ꯀꯩꯒ ꯑꯥ ꯏꯟꯖꯥꯡ ꯑꯍꯥꯎꯕ ꯑꯃꯁꯨ ꯁꯨꯝ ꯆꯥꯅꯤꯡꯉꯦ ꯍꯥꯏꯗꯨꯅ ꯑꯩꯈꯣꯏꯒꯤ ꯑ ꯇꯥꯕꯗ ꯈꯤꯇꯪ ꯅꯨꯡꯉꯥꯏꯇꯕꯕꯨꯗꯤ ꯌꯥꯎꯔꯝꯒꯅꯤ ꯑꯗꯨꯕꯨ ꯑꯣꯛꯁꯥ ꯍꯥꯏꯕ ꯇꯥꯏ ꯃꯅꯨꯡꯁꯥ ꯍꯥꯏꯖꯔꯒꯦ ꯃꯅꯨꯡ ꯆꯥꯗꯨ ꯈꯤꯇꯪ ꯐꯨꯠꯂꯒ ꯃꯍꯤ ꯌꯥꯎꯍꯟꯗꯕꯤꯗ ꯀꯪꯅ ꯀꯥꯝꯊꯣꯛꯆꯔꯦ ꯍꯥꯏꯔꯒ ꯑꯗꯨꯃꯥꯏꯅ ꯆꯥꯖꯩ ꯃꯔ ꯃꯔꯣꯏ ꯃꯔꯨꯞꯛꯇꯤ ꯀꯔꯤ ꯀꯔꯤ ꯃꯊꯦꯜ ꯒꯥꯔꯤ ꯂꯧꯈꯠꯄꯤꯔꯦ
ꯑꯩꯁꯨꯦ ꯉꯗꯤ ꯂꯨꯞ ꯑꯃꯒ ꯁꯟ ꯊꯣꯡꯉꯒ ꯆꯥꯃꯤꯟꯅꯩ ꯁꯥꯟꯅ ꯈꯣꯠꯅ ꯇꯧꯃꯤꯟꯅꯔꯨꯕꯗꯒꯤ ꯋꯥꯔꯦꯗꯅ ꯉꯁꯤꯗꯤ ꯅꯣꯡ ꯐꯥꯗꯣꯛꯇꯦꯗꯅ ꯑꯩꯣꯏ ꯁꯟ ꯌꯥꯝꯕ ꯌꯥꯗꯕ ꯈꯔ ꯂꯧꯔꯒ ꯑꯩꯕꯥꯅꯤ ꯍꯥꯎꯅ ꯆꯥꯃꯤꯟꯅꯔꯦ ꯑꯗꯨ ꯀꯩꯅꯣꯅꯤ ꯑꯩꯅ ꯋꯥꯔꯤ ꯋꯥꯋꯇꯥꯏ ꯇꯧꯅꯤꯡꯉꯤꯁꯦ ꯊꯣꯏꯗꯣꯛꯄ ꯂꯨꯕꯁꯨ ꯅꯠꯇꯦ ꯑꯗꯨꯕꯨ ꯑꯩꯈꯣꯏꯅ ꯃꯇꯝ ꯑꯃꯗ ꯑꯩꯒꯤ ꯃꯔꯨꯞꯀꯅ ꯍꯥꯏꯅꯈꯤꯕ ꯑꯩꯈꯣꯏꯒꯤ ꯑꯩꯈꯣꯏ ꯒꯦꯝꯗ ꯌꯥꯝ ꯁꯥꯟꯅ ꯆꯠꯅꯤꯡꯕ ꯑꯗꯨꯕꯨ ꯂꯩꯕꯥꯛꯀꯤ ꯐꯤꯕꯝ ꯑꯃꯗꯤ ꯁꯔꯀꯥꯔꯅ ꯃꯗꯨꯗ ꯍꯥꯏꯗꯤ ꯄꯨꯛꯅꯤꯡ ꯀꯌꯥ ꯆꯪꯕꯤꯗꯕꯗꯨꯅ ꯑꯩꯈꯣꯏꯒꯤ ꯏꯟꯈꯠꯍꯕ ꯁꯥꯟꯅꯔꯣꯏ ꯀꯌꯥ ꯑꯃ ꯍꯥꯏꯗꯤ ꯒꯦꯝ ꯁꯥꯟꯅꯕꯗ ꯊꯋꯥꯏ ꯌꯥꯎꯖꯕ ꯀꯌꯥ ꯑꯃꯅ ꯑꯍꯩꯕ ꯀꯌꯥꯃꯥ ꯄꯧꯁꯥ ꯂꯩꯇꯥꯗꯅ ꯂꯩꯔꯤꯕ ꯁꯤꯒꯤ ꯃꯇꯥꯡꯗ ꯈꯔꯗ ꯑꯣꯏꯔꯁꯨ ꯄꯨꯛꯅꯤꯡ ꯃꯦꯟꯈꯠꯅꯕ ꯁꯤꯖꯣ ꯍꯥꯠꯅꯕ ꯑꯗꯨꯒꯤ ꯍꯧꯗꯣꯛꯁꯤꯗꯅ ꯁꯨꯝ ꯇꯧꯈꯤꯕꯗꯣ ꯉꯁꯤꯁꯤꯅ ꯅꯤꯡꯁꯤꯡꯉꯛꯇꯨꯅ ꯑ ꯀꯃꯥꯏ ꯀꯃꯥꯏꯅ ꯇꯧꯁꯤꯒꯦꯅ ꯁꯨꯃꯥꯏꯅ ꯇꯧꯖ ꯍꯥꯏꯅꯤ
ꯌꯥꯝꯅ ꯑꯍꯥꯎꯕ ꯃꯊꯦꯜ ꯑꯃꯁꯨ ꯆꯥꯕꯤꯔꯦ ꯃꯊꯦꯜꯗꯨꯒ ꯆꯥꯅꯕ ꯂꯏꯁꯨꯔ ꯐꯣꯡꯗꯣꯛꯄꯤꯔꯤ ꯑꯗꯨꯗꯒꯤ ꯀꯌꯥ ꯑꯃ ꯂꯩ ꯆꯥꯕ ꯍꯍꯥꯎꯕ ꯆꯥꯕ ꯁꯦꯠꯄ ꯐꯖꯕ ꯁꯦꯠꯂꯒ ꯋꯥ ꯉꯥꯡꯊꯣꯔꯛꯄ ꯃꯇꯝ ꯑꯗꯨꯗ ꯆꯥꯟꯅꯗꯕ ꯂꯥꯏꯔꯤꯛ ꯂꯥꯏꯁꯨ ꯍꯩꯔꯒ ꯐꯔꯇꯤꯂꯥꯏꯁꯁꯨ ꯈꯪꯗꯕꯒꯤ ꯃꯑꯣꯡꯗ ꯋꯥ ꯉꯥꯡꯉꯛꯄ ꯃꯇꯝꯗ ꯀꯔꯤꯁꯨ ꯂꯩꯇꯕ ꯂꯥꯏꯔꯤꯛ ꯂꯥꯏꯁꯨ ꯇꯝꯗꯕ ꯑꯃꯒꯨꯝꯅ ꯋꯥ ꯉꯥꯡꯉꯛꯄꯥꯇꯁꯨ ꯃꯁꯤꯂꯦ ꯑꯗꯨꯒ ꯃꯔꯨꯞꯀꯤ ꯆꯥꯏꯗꯤꯅ ꯆꯥꯡꯗꯨꯒ ꯑꯗꯨꯒ ꯁꯤ ꯉꯥꯊꯣꯔꯛꯏꯕ ꯊꯣꯛꯄꯤꯔꯛꯏꯕ ꯋꯥꯐꯝ ꯑꯗꯨ ꯌꯥꯝ ꯆꯥꯅꯩ ꯑꯗꯨꯝ ꯊꯝꯖꯒꯦ ꯃꯔꯨꯞ ꯃꯗꯨ ꯄꯥꯏꯈꯠꯄ ꯌꯥꯕ ꯊꯕꯛꯅꯤ ꯃꯔꯨꯞꯛꯇ ꯑꯩꯒꯤꯅꯁꯨ ꯍꯥꯟꯅ ꯑꯗꯨꯒꯤ ꯃꯔꯝꯗ ꯋꯥꯔꯤꯁꯨ ꯁꯥꯟꯅꯕ ꯂꯩꯈ꯭ꯔꯦ ꯃꯍꯔꯜ ꯁꯨꯝꯗꯧꯁꯦ ꯃꯇꯦꯛ ꯃꯇꯦꯛ ꯁꯨꯝ ꯍꯥꯏꯅꯁꯦ ꯍꯥꯏꯔꯒꯗꯤ ꯑꯩꯒꯤ ꯑꯄꯥꯝꯕꯗꯁꯨ ꯍꯥꯏꯔꯛꯀꯦ ꯃꯔꯨꯞꯀꯤ ꯑꯄꯥꯝꯕꯗꯁꯨ ꯍꯥꯏꯕꯤꯔꯛꯎ ꯑꯗꯨꯒ ꯑꯐꯕꯗꯨ ꯈꯜꯂꯒ ꯇꯧꯃꯤꯟꯅꯁꯤ ꯑꯩꯅ ꯉꯥꯡꯂꯤꯕꯁꯤ ꯑꯩꯅ ꯄꯨꯊꯣꯛꯆꯔꯤꯕ ꯋꯥꯐꯝ ꯑꯁꯤ ꯇꯧꯗꯕ ꯌꯥꯗꯦ ꯋꯥꯐꯝ ꯑꯗꯨ ꯇꯧꯗꯕ ꯌꯥꯗꯦ ꯍꯥꯏꯕ ꯂꯩꯖꯗꯦ ꯑꯗꯨꯒ ꯃꯔꯨꯞ ꯐꯣꯡꯗꯣꯛꯁꯦ ꯑꯩꯈꯣꯏꯁꯦ ꯑꯍꯥꯟꯕꯗ ꯃꯈꯣꯏꯕꯨ ꯁꯦꯝꯕꯤ ꯁꯥꯕꯤꯅꯕꯒꯤꯗꯃꯛꯇ ꯑꯩꯈꯣꯏꯒꯤ ꯏꯁꯥꯒꯤ ꯑꯣꯏꯕ ꯇꯣꯉꯥꯟꯅ ꯏꯁ ꯁꯝꯅ ꯍꯥꯏꯔꯕꯗ ꯆꯝꯅ ꯍꯥꯏꯔꯕꯗ ꯑꯩꯈꯣꯏꯒꯤ ꯆꯦꯅꯨꯡ ꯁꯤ ꯍꯥꯟꯅ ꯂꯧꯕ ꯑꯃ ꯗꯔꯀ ꯇꯥꯏ ꯃꯔꯨꯞ ꯁꯦꯜ ꯂꯩꯇꯕꯅ ꯃꯔꯝ ꯑꯣꯏꯔꯒꯅꯤ ꯑꯗꯨꯅ ꯁꯦꯟꯗꯣ ꯐꯖꯅ ꯇꯥꯟꯕ ꯑꯩꯈꯣꯏꯒꯤ ꯑꯍꯥꯟꯕ ꯃꯤꯠꯌꯦꯡ ꯑꯁꯤ ꯑꯩꯈꯣꯏ ꯀꯔꯤꯁꯨ ꯅꯠꯇꯦ ꯃꯤ ꯑꯐꯕ ꯄꯨꯊꯣꯛꯄ ꯅꯠꯇꯦ ꯑꯃꯗꯤ ꯑꯩꯈꯣꯏ ꯒꯦꯝ ꯁꯥꯟꯅꯕ ꯏꯁꯄꯣꯔꯠ ꯁꯥꯟꯅꯕ ꯃꯁꯤ ꯅꯠꯇꯦ ꯃꯗꯨꯗꯤ ꯀꯣꯟꯅ ꯂꯥꯛꯀꯗꯕꯅꯤ ꯑꯩꯈꯣꯏꯒꯤ ꯑꯍꯥꯟꯕ ꯃꯤ ꯑꯁꯤ ꯃꯅꯁꯨ ꯉꯁꯥꯏ ꯍꯥꯏꯕꯤꯈ꯭ꯔꯤ ꯁꯦꯟ ꯇꯥꯟꯕ ꯁꯦꯟ ꯇꯥꯟꯕ ꯍꯥꯏꯕꯁꯤꯅ ꯑꯍꯥꯟꯕ ꯃꯤꯠꯌꯦꯡ ꯑꯣꯏꯅ ꯐꯝꯁꯦ ꯁꯦꯡꯕꯨ ꯐꯪꯉꯛꯄ ꯇꯥꯔꯒꯗꯤ ꯅꯦ ꯃꯔꯨꯞꯅ ꯊꯝꯕꯤꯔꯤꯕ ꯑꯩꯅ ꯇꯧꯅꯤꯡꯉꯤꯕ ꯃꯌꯥꯝ ꯑꯁꯦ ꯀꯔꯤꯁꯨ ꯅꯠꯇꯦ ꯑꯩ ꯉꯁꯥꯏ ꯄ꯭ꯂꯥꯟ ꯁꯤꯡ ꯗꯨꯗ ꯌꯥꯎꯕꯤꯈꯤꯕ ꯁꯤꯡ ꯑꯗꯨ ꯇꯦꯛꯇ ꯀꯥꯏꯗꯅ ꯏꯁꯣꯔꯗ ꯅꯤꯖꯔꯦ ꯍꯥꯏꯔꯒ ꯇꯥꯏꯕꯪ ꯁꯤꯡ ꯃꯄꯨꯗ ꯅꯤꯖꯔꯦ ꯍꯥꯏꯔꯒ ꯑꯗꯨꯒ ꯁꯤꯒꯤ ꯃꯇꯥꯡꯁꯤꯗ ꯁꯥꯡꯕꯨꯗꯤ ꯁꯥꯡꯉꯦ ꯑꯩꯅ ꯉꯥꯡꯕꯁꯤ ꯑꯗꯨ ꯈꯤꯇꯪ ꯈꯪꯖꯔꯦ ꯁꯤꯒꯤ ꯃꯇꯥꯡ ꯑꯁꯤꯗ ꯍꯥꯏꯖꯅꯤꯡꯕ ꯑꯃꯅ ꯇꯥꯏꯕꯪ ꯁꯦꯝꯕ ꯃꯄꯨꯅ ꯑꯩ ꯂꯥꯏ ꯊꯥꯖꯗꯦ ꯇꯧꯔꯤꯕꯁꯨꯡ ꯏꯕꯨꯗꯧ ꯏꯕꯦꯟꯗꯧ ꯑꯩꯈꯣꯏꯕꯨ ꯅꯨꯡꯗ ꯁꯟꯗꯣꯛꯄꯤꯔꯤꯕ ꯈꯣꯏ ꯂꯩꯔꯤꯕ ꯂꯥꯏꯅꯤꯡꯊꯧ ꯁꯅꯥꯃꯍꯤ ꯑꯃꯗꯤ ꯑꯩꯒꯤ ꯏꯕꯨꯙꯧ ꯅꯣꯡꯗꯥ ꯂꯥꯏꯔꯦꯟ ꯄꯥꯈꯪꯕꯅꯆꯤꯡꯕ ꯃꯌꯥꯝ ꯑꯁꯤꯗꯩ ꯑꯩ ꯊꯥꯖꯗꯦ ꯃꯔꯝꯗꯤ ꯃꯈꯣꯏ ꯑ ꯑꯩꯈꯣꯏꯒꯤ ꯃꯩꯇꯩꯒꯤ ꯑꯣꯏꯕ ꯍꯩꯊꯣꯏ ꯁꯤꯡꯊꯣꯏꯔꯕ ꯏꯕꯦꯟꯗꯧ ꯏꯕꯨꯗꯧ ꯉꯥꯛꯇꯅꯤ ꯃꯈꯣꯏꯕꯨ ꯄꯨꯅꯦꯝꯖꯔꯦ ꯍꯥꯏꯔꯒ ꯑꯩꯈꯣꯏꯅ ꯇꯧꯒꯗꯧꯔꯤꯕ ꯊꯕꯛ ꯑꯁꯤꯗ ꯑꯄꯟꯕ ꯌꯥꯎꯕꯤꯗꯕ ꯑꯗꯨꯒ ꯃꯤ ꯈꯔꯅ ꯂꯩ ꯂꯥꯏꯅꯤꯡꯕ ꯍꯥꯏꯕꯁꯦ ꯅꯣꯡꯉꯥꯟꯕꯗꯒꯤ ꯅꯨꯃꯤꯠ ꯇꯥꯕꯧ ꯂꯥꯏꯅꯤꯡꯉꯒ ꯑꯗꯨꯒꯤ ꯑꯗꯨꯝ ꯐꯔꯛꯀꯅꯤ ꯍꯥꯏꯕ ꯑꯗꯨꯗꯤ ꯂꯥꯟꯒꯅꯤ ꯑꯥ ꯑꯗꯨ ꯃꯔꯨꯞ ꯑꯩ ꯃꯈꯥ ꯑꯗꯨꯝ ꯇꯥꯖꯔꯛꯀꯦ ꯑꯄꯥꯝꯕꯗꯣ ꯍꯥꯏꯕꯤꯔꯣ ꯑꯩꯅ ꯁꯥꯡꯅ ꯉꯥꯡꯕꯗ ꯍꯌꯦꯡ ꯑꯀꯥꯏꯕ
ꯀꯩꯁꯨ ꯊꯣꯏꯗꯣꯛꯄ ꯀꯥꯏꯗꯦ ꯐꯩ ꯌꯥꯏ ꯃꯔꯨꯞꯅ ꯊꯝꯕꯤꯔꯤꯕ ꯋꯥꯐꯝꯗꯨ ꯍꯣꯠꯅꯕꯁꯨ ꯂꯦꯞꯀꯨꯝꯁꯤ ꯑꯩꯈꯣꯏ ꯏꯁꯥ ꯏꯁꯥ ꯊꯥꯖꯕ ꯊꯝꯁꯤ ꯑꯃꯗꯤ ꯏꯕꯨꯙꯧ ꯏꯕꯦꯟꯗꯧꯅ ꯆꯥꯟꯕꯤꯕꯁꯨ ꯑꯣꯏꯁꯅꯣ ꯍꯣꯠꯅꯕ ꯃꯤꯑꯣꯏꯁꯤꯡꯗꯤ ꯑꯃ ꯅꯠꯇ꯭ꯔꯒ ꯑꯃꯗꯤ ꯃꯍꯩ ꯁꯣꯏꯗꯅ ꯄꯤ ꯍꯥꯏꯕꯁꯨ ꯇꯥꯖꯩ ꯄꯤꯁꯨ ꯄꯤꯒꯅꯤ ꯐꯪꯁꯨ ꯐꯪꯒꯅꯤ ꯑꯗꯩ ꯍꯣꯠꯁꯨ ꯍꯣꯠꯅꯒꯅꯤ ꯑ ꯃꯤꯌꯥꯝꯅ ꯄꯩꯁꯥ ꯈꯔꯁꯨ ꯑꯗꯨꯝ ꯂꯥꯛꯀꯅꯤ ꯑꯗꯨꯕꯨ ꯃꯈꯣꯏꯁꯤꯡ ꯑꯗꯨ ꯏꯁꯣꯔꯅ ꯍꯥꯏꯗꯤ ꯃꯄꯨꯅ ꯆꯥꯡꯌꯦꯡ ꯌꯦꯡꯂꯤꯕꯅꯤ ꯑꯩꯈꯣꯏꯁꯤ ꯇꯁꯦꯡꯅ ꯍꯣꯠꯅꯅꯤꯡꯕ꯭ꯔꯥ ꯍꯣꯠꯅꯅꯤꯡꯗꯕ꯭꯭ꯔꯥ ꯇꯧꯒꯦꯅ ꯈꯜꯂꯤꯕꯁꯤꯗ ꯀꯔꯤ ꯈꯜꯂꯤꯕꯅꯣ ꯍꯥꯏꯗꯤ ꯃꯥꯏꯊꯤ ꯍꯥꯏꯗꯅ ꯑꯩꯈꯣꯏꯒꯤ ꯐꯤꯚꯝ ꯑꯃ ꯂꯩꯗꯅ ꯃꯔꯨꯞꯀꯣ ꯃꯥꯏꯊꯤꯔꯦ ꯍꯥꯏꯗꯨꯅ ꯑꯩꯅ ꯅꯤꯡꯍꯟꯅꯒꯗꯕ ꯅꯠꯇꯦ ꯃꯁꯤ ꯅꯠꯇ꯭ꯔꯒꯁꯨ ꯑꯇꯣꯞꯄ ꯄꯥꯝꯕꯩ ꯑꯃ ꯂꯩ ꯑꯩꯅ ꯅꯨꯃꯤꯠꯀꯤ ꯃꯉꯥꯜ ꯑꯣꯏꯗꯨꯅ ꯃꯤꯑꯣꯏ ꯀꯌꯥ ꯑꯃꯒꯤ ꯃꯉꯥꯜ ꯄꯤꯕ ꯉꯝꯗ꯭ꯔꯒꯁꯨ ꯑꯩꯅ ꯏꯆꯝ ꯆꯝꯕ ꯅꯨꯃꯤꯗꯥꯡꯗ ꯑꯄꯤꯛꯄ ꯃꯩꯉꯥꯟ ꯐꯪ ꯄꯤꯍꯟꯕ ꯉꯝꯕ ꯏꯁꯇ꯭ꯔꯤꯠ ꯂꯥꯏꯠ ꯑꯃ ꯑꯣꯏꯔꯒ ꯃꯤꯑꯣꯏ ꯑꯅꯤ ꯑꯍꯨꯝꯇꯒꯤ ꯑꯣꯏꯔꯁꯨ ꯑꯩꯅ ꯃꯉꯥꯜ ꯄꯤꯕ ꯉꯝꯒꯅꯤ ꯍꯥꯏꯗꯨꯅ ꯐꯠꯖꯔꯕ ꯋꯥꯍꯩ ꯑꯗꯨ ꯊꯝꯕꯤꯔꯝꯕꯗꯨ ꯉꯁꯤꯁꯨ ꯑꯩ ꯅꯧꯍꯧꯅꯥꯅ ꯅꯤꯡꯁꯤꯡꯂꯛꯏ
ꯎꯝ
ꯑꯗꯨꯅ ꯑꯩꯈꯣꯏ ꯑꯋꯥ ꯃꯆꯥ ꯉꯥꯛꯇꯅꯤ ꯇꯧꯏꯒꯨꯝꯁꯨꯡ ꯋꯥꯔꯦ ꯍꯥꯏꯗꯨꯅ ꯂꯩꯊꯣꯛꯄꯗꯤ ꯐꯠꯇꯦ ꯍꯣꯠꯅꯕꯗ ꯂꯦꯞꯀꯨꯝꯁꯤ ꯁꯦꯟꯁꯨ ꯇꯥꯟꯁꯤ ꯏꯁꯥꯁꯨ ꯐꯍꯟꯁꯤ ꯃꯇꯝ ꯍꯥꯏꯕ ꯃꯇꯝꯁꯤ ꯂꯤꯛꯅ ꯁꯤꯖꯤꯟꯅꯁꯤ ꯑꯗꯨꯒ ꯑꯩꯅ ꯁꯤꯃꯒ ꯊꯝꯖꯅꯤꯡꯉꯤꯁꯦ ꯋꯥꯈꯜ ꯅꯤꯡꯍꯟꯅꯕ ꯃꯇꯝ ꯌꯥꯎꯔꯛꯄ ꯃꯇꯝꯗ ꯑꯃꯅ ꯑꯃꯗ ꯄꯨꯛꯅꯤꯡ ꯊꯧꯒꯠꯁꯤ ꯃꯍꯥꯛꯅ ꯑꯗꯨ ꯈꯜꯂꯦ ꯑꯗꯥ ꯈꯜꯂꯦ ꯍꯥꯏꯗꯨꯅ ꯋꯥꯔꯧ ꯄꯨꯛꯂꯧꯅꯕ ꯇꯧꯒꯨꯝꯁꯤ ꯍꯥꯏꯗꯤ ꯋꯥꯈꯜ ꯑꯇꯣꯞꯄ ꯅꯨꯡꯉꯥꯏꯅꯗꯕ ꯀꯌꯥ ꯑꯇꯣꯞꯄꯒꯤ ꯍꯤꯔꯝ ꯅꯨꯄꯤ ꯑꯉꯥꯡꯒꯤ ꯑꯣꯏꯒꯅꯤ ꯃꯅꯨꯡꯒꯤ ꯑꯣꯏꯒꯦꯔꯥ ꯑꯣꯏ ꯃꯇꯥꯒꯤ ꯑꯣꯏꯒꯦꯔꯥ ꯏꯁꯥꯒꯤ ꯑꯣꯏꯒꯦꯔꯥ ꯉꯥꯏ ꯑꯩ ꯂꯥꯛꯀꯅꯤ ꯑꯗꯨꯅ ꯑꯃꯨꯛ ꯑꯗꯨ ꯈꯪꯃꯤꯟꯅꯁꯤ ꯑꯩꯈꯣꯏꯒꯤ ꯂꯩꯕꯥꯛ ꯂꯩ ꯍꯥꯏꯕ ꯂꯩ ꯑꯗꯨ ꯂꯩꯀꯪꯗ ꯑꯩꯈꯣꯏꯒꯤ ꯆꯤꯡ ꯇꯨꯡ ꯅꯠꯇꯕ ꯑꯩꯈꯣꯏꯒꯤ ꯂꯩꯕꯥꯛꯁꯨ ꯍꯣꯝ ꯍꯣꯝ ꯂꯥꯎꯕ ꯅꯠꯇꯕ ꯀ꯭ꯔꯛ ꯀ꯭ꯔꯛ ꯂꯥꯎꯕ ꯃꯇꯝ ꯑꯩꯈꯣꯏꯒꯤ ꯂꯩꯕꯥꯛꯇꯨꯗꯒꯤ ꯊꯣꯛꯈ꯭ꯔꯕ ꯂꯩꯅꯥ ꯑꯗꯨꯅ ꯊꯤꯟꯀꯠꯂꯒ ꯃꯤ ꯅꯦꯠꯈꯥꯏꯒꯅꯤ ꯃꯤꯅ ꯊꯥꯗꯛꯀꯅꯤ ꯍꯥꯏꯕ ꯀꯤꯗ ꯃꯈꯩ ꯅꯣꯏ ꯅꯨꯡꯁꯤꯠ ꯅꯨꯡꯁꯥ ꯅꯨꯡꯁꯥ ꯑꯃ ꯈ ꯐꯒꯜ ꯂꯩꯕꯅꯦ ꯃꯈꯣꯏꯗꯒꯤꯁꯨ ꯑꯩꯈꯣꯏꯅꯣꯏ ꯄꯨꯝꯝꯖꯅꯤꯡꯉꯥꯏ ꯑꯣꯏꯕ ꯀꯌꯥ ꯑꯃ ꯂꯩ
ꯎꯝ
ꯊꯕꯛ ꯑꯃ ꯑꯣꯏꯗ꯭ꯔꯦ ꯍꯥꯏꯗꯨꯅ ꯃꯗꯨ ꯇꯧꯊꯣꯛꯇꯕꯤꯗ ꯑꯣꯏꯅꯕ ꯑꯃꯗꯤ ꯃꯇꯨꯡꯅ ꯑꯣꯏꯗ꯭ꯔꯤꯕꯒꯤ ꯃꯔꯝꯁꯦ ꯀꯔꯤꯒꯤꯅꯣ ꯍꯥꯟꯅ ꯊꯤꯗꯣꯛꯄ ꯑꯩꯈꯣꯏꯅ ꯀꯔꯤ ꯑꯁꯣꯏꯕ ꯂꯩꯕꯒꯤꯅꯣ ꯍꯥꯏꯅ ꯊꯤꯗꯣꯛꯁꯤ ꯃꯗꯨ ꯑꯣꯏꯗ ꯇꯣꯛꯑꯁꯤ ꯍꯥꯏꯕꯒꯤ ꯃꯍꯨꯠꯇ ꯑꯦ ꯀꯔꯤꯩꯅ ꯁꯣꯏꯏꯁꯦ ꯍꯥꯏꯗꯅ ꯑꯃꯨꯛ ꯍꯜꯂꯒ ꯌꯦꯡꯗꯨꯅ ꯍꯣꯠꯅꯕ ꯃꯇꯝꯗ ꯃꯗꯨ ꯃꯣꯏ ꯃꯥꯏ ꯄꯥꯛꯀꯅꯤ ꯁꯤꯅꯤ ꯃꯔꯨꯞ ꯑꯩꯒꯤ ꯋꯥꯍꯩ ꯋꯥꯇꯥꯁꯤ ꯃꯔꯨꯞ ꯀꯔꯤ ꯋꯥꯈ ꯍꯣꯕꯤ ꯍꯥꯏꯕꯗꯤ ꯁꯤꯒꯤ ꯃꯇꯥꯡꯗ ꯑꯁꯣꯏꯗ ꯂꯩ ꯃꯔꯝꯅ ꯄꯥꯝꯕ ꯃꯣꯏꯗꯨ ꯊꯝꯕꯤꯌꯨꯅꯤ
ꯎꯝ ꯌꯥꯝꯅ ꯐꯖꯩ ꯃꯇꯝꯁꯨ ꯑꯗꯨꯝ ꯍꯥꯏꯗꯤ ꯊꯨꯅ ꯆꯠꯂꯦ ꯍꯥꯏꯖꯕ ꯇꯥꯔꯦ ꯑꯩꯈꯣꯏꯒꯤ ꯑꯐꯕ ꯅꯨꯡꯉꯥꯏꯕ ꯊꯃꯣꯏꯅ ꯈꯣꯏꯗꯥꯕ ꯏꯁꯩ ꯇꯥꯔꯒꯗꯤ ꯑꯩꯈꯣꯏ ꯃꯇꯝꯁꯦ ꯈꯪꯍꯧꯗꯦ ꯊꯃꯣꯏꯅ ꯌꯥꯗꯕ ꯅꯨꯡꯉꯥꯏꯇꯕ ꯏꯁꯩ ꯇꯥꯔꯒꯗꯤ ꯑꯩꯈꯣꯏꯒꯤ ꯃꯇꯝꯁꯤ ꯂꯣꯏꯕ ꯌꯥꯗꯦ ꯍꯥꯏꯕꯗꯨꯅꯤ ꯨꯞ ꯉꯥꯏꯕꯤꯔꯤꯕ ꯑꯗꯨ ꯌꯥꯝꯅ ꯆꯨꯝꯕ ꯋꯥꯐꯝꯅꯤ ꯑꯃꯅ ꯆꯣꯟꯊꯔꯛꯄ ꯃꯇꯝꯗ ꯑꯃꯅ ꯆꯤꯡꯈꯠꯄ ꯍꯥꯏꯕꯁꯤ ꯃꯩꯇꯩꯒꯤ ꯐꯖꯔꯕ ꯄꯥꯎꯔꯧꯅꯤ ꯍꯥꯏꯕꯗꯤ ꯃꯩꯇꯩꯒꯤ ꯆꯠꯅꯕꯤꯅꯤ ꯑꯗꯨꯕꯨ ꯍꯧꯖꯤꯛꯇꯤ ꯃꯗꯨ ꯃꯥꯡꯈ꯭ꯔꯦ ꯃꯩꯇꯩꯒꯤ ꯋꯥꯏꯈꯨꯒꯤ ꯃꯣꯟꯗ ꯇꯧꯔꯦ ꯑꯗꯨꯅ ꯃꯔꯨꯞ ꯃꯔꯨꯞꯅ ꯅꯤꯡꯅꯍꯔꯛꯄ ꯃꯇꯝꯗ ꯑꯇꯥꯎꯕ ꯃꯇꯦꯡ ꯄꯥꯡꯖꯒꯦ ꯁꯣꯏꯈꯤ ꯂꯥꯏꯄꯗ ꯌꯥꯎꯕꯁꯨ ꯑꯗꯨꯝ ꯉꯝꯅꯁꯤ ꯃꯤꯅꯤ ꯁꯣꯏꯗꯕꯨꯡ ꯉꯝꯀꯅ ꯔꯥꯛꯂꯤꯕ ꯏꯌꯥꯝꯕꯅꯤ ꯏꯅꯥꯎꯅꯤ ꯃꯔꯨꯞꯅꯤ ꯈꯜꯂꯒ ꯑꯗꯨꯝ ꯉꯥꯛꯅꯁꯤ ꯅꯨꯡꯉꯥꯏꯇꯕ ꯂꯩꯕ ꯑꯗꯨ ꯄꯨꯛꯅꯤꯡꯗ ꯊꯝꯅꯗꯕꯤ ꯑꯗꯨ ꯅꯨꯡꯉꯥꯏꯅ ꯁꯤꯔꯦ ꯏꯇꯥꯎ ꯅꯪꯅ ꯉꯥꯡꯗꯨꯕꯨ ꯉꯥꯡ ꯁꯥꯥꯡꯅꯕꯗ ꯈꯤꯇꯪ ꯅꯨꯡꯉꯥꯏꯇꯦ ꯑꯩ ꯑꯃꯕꯨ ꯑꯦ ꯑꯦꯀꯥꯎꯟ ꯑꯅ ꯉꯁꯤ ꯇꯧꯔꯤꯕ ꯑꯗꯒꯤ ꯎꯠꯂꯤꯕ ꯃꯑꯣꯡ ꯃꯇꯧꯗꯗꯤ ꯋꯥꯈꯜꯇ ꯅꯨꯡꯉꯥꯏꯖꯗꯦ ꯗꯣꯡ ꯗꯣꯡ ꯍꯥꯏꯅꯁꯤ ꯃꯁꯤꯅ ꯑꯩꯈꯣꯏꯒꯤ ꯃꯇꯨꯡꯗ ꯀꯥꯏꯔꯛꯀꯗꯕ ꯃꯔꯤꯗꯒꯤ ꯌꯥꯝ ꯊꯤꯅ ꯐꯕ ꯍꯦꯟꯒꯅꯤꯉꯖꯗꯅ ꯑꯩꯗꯤ ꯊꯝꯃꯣꯏꯅꯤꯡꯗ ꯑꯩ ꯑꯩꯅ ꯁꯤ ꯍꯥꯏꯔꯨꯔꯒꯗꯤ ꯏꯕꯥꯅꯤ ꯇꯧꯃꯤꯟꯅꯔꯤꯕ ꯊꯕꯛ ꯑꯁꯤ ꯃꯥꯏ ꯄꯥꯛꯂꯛꯇꯕ ꯌꯥꯏ ꯈꯜꯂꯒ ꯅꯨꯡꯉꯥꯏꯇ꯭ꯔꯕꯁꯨ ꯊꯃꯣꯏꯗ ꯂꯣꯠꯁꯤꯜꯂꯒ ꯂꯩꯔꯒꯗꯤ ꯅꯪ ꯅꯣꯡꯃ ꯅ ꯆꯨꯝ ꯅꯣꯡꯃꯗꯤ ꯑꯩ ꯑꯣꯏꯔꯣ ꯏꯄꯥ ꯑꯣꯏꯔꯣ ꯅꯨꯡꯉꯥꯏꯔꯑꯣꯣꯏ ꯍꯥꯏꯗꯤ ꯃꯤ ꯍꯥꯏꯕꯁꯤ ꯑꯩꯈꯣꯏꯒꯤ ꯐꯣꯡꯗꯣꯛ ꯊꯗꯛꯀꯤ ꯊꯃꯣꯏꯗ ꯊꯝꯕꯁꯤꯅ ꯍꯦꯟꯅ ꯂꯨꯏ ꯍꯥꯏꯅ ꯍꯥꯏꯅꯕꯅꯤ ꯑꯗꯨꯅꯤ ꯊꯝꯖꯤꯟꯕꯒꯤ ꯃꯍꯨꯠꯇ ꯅꯨꯡꯉꯥꯏꯇꯕ ꯂꯩꯔꯁꯨ ꯍꯥꯏꯅꯕꯣ ꯑꯄꯦꯟꯕ ꯂꯩꯔꯁꯨ ꯍꯥꯏꯅꯕ ꯑꯄꯦꯟꯕ ꯊꯔꯤ ꯊꯧꯕꯛꯇꯣ ꯐꯣꯡꯗꯣꯛꯅꯕꯗꯨꯅ ꯑꯩꯈꯣꯏꯒꯤ ꯑꯃꯅ ꯑꯃꯗ ꯑꯩꯈꯣꯏꯒꯤ ꯊꯧꯅꯥ ꯄꯤꯕ ꯑꯃ ꯑꯣꯏꯔꯁꯤ ꯈꯣꯠꯀꯅꯤ ꯍꯥꯏꯅ ꯊꯝꯖ ꯖꯒꯦ ꯃꯇꯝꯗꯨ ꯂꯣꯏꯁꯤꯜꯂꯛꯛꯇꯨꯅ ꯑꯩꯒꯤ ꯃꯇꯥꯡꯁꯤꯗ ꯑꯗꯨꯝꯉꯛꯇ ꯐꯝ ꯂꯣꯏꯁꯤꯟꯕꯤꯅꯤ
ꯌꯥꯝꯅ ꯅꯨꯡꯉꯥꯏꯖꯩ ꯃꯔꯨꯞ ꯐꯔꯦ ꯉꯁꯤꯒꯤꯗꯤ ꯋꯥꯔꯤ ꯋꯥꯇꯥꯏ ꯑꯁꯤ ꯃꯇꯥꯡꯗ ꯂꯣꯏꯁꯤꯜꯂꯁꯤ ꯑꯗꯨꯒ ꯃꯇꯨꯡꯗꯁꯨ ꯇꯧꯁꯤ ꯒ꯭ꯌꯥꯟ ꯇꯥꯅ ꯇꯊꯥꯕꯁꯨ ꯑꯣꯏꯔꯣ ꯃꯃꯜ ꯌꯥꯝꯂꯕ ꯋꯥꯍꯩ ꯈꯔ ꯁꯨꯝ ꯃꯗꯨ ꯀꯩꯒꯤ ꯋꯥꯔꯤ ꯋꯥꯇꯥꯏ ꯇꯧꯕꯅꯤ ꯐꯔꯦ ꯑꯗꯨ ꯊꯝꯖꯔꯒꯦ ꯉꯁꯤꯒꯤꯗꯤ
ꯑ